ꯇꯥꯏ ꯇꯥꯏ ꯇꯥꯏ
ꯎꯝ ꯃꯤ ꯈꯣꯟꯖꯦꯜꯗ ꯗꯤꯖꯤꯇꯦꯜꯅꯤꯀꯣ ꯐꯖꯅ ꯇꯥꯏꯌꯦꯅꯣ
ꯑꯗꯨ
ꯌꯨꯝꯗꯔꯣ ꯊꯕꯛ ꯆꯠꯇ ꯃꯥꯜꯂꯦꯗ
ꯑꯁꯤ
ꯂꯩ ꯑꯣꯐꯤꯁ ꯑꯥ ꯅꯪꯒꯤ ꯑꯣꯐꯤꯁꯇ ꯄꯨꯡ ꯀꯌꯥꯗ ꯑꯣꯐꯤꯁ ꯍꯥꯡꯕꯅꯣ꯫
ꯄꯨꯡ ꯅꯤꯄꯜ꯫
ꯅꯤꯄꯟ ꯅꯤꯄꯟꯗꯩꯅ ꯄꯨꯡ ꯀꯌꯥ ꯐꯥꯎ ꯃꯔꯤ ꯐꯥꯎ꯫ ꯑꯍꯨꯝꯕꯥꯑꯣ ꯅꯣꯏ ꯅꯣꯏ ꯑꯣꯐꯤꯁ ꯇꯥꯏꯃꯤꯡꯁꯦ ꯁꯥꯡꯉꯦꯅꯦ꯫ ꯄꯨꯡ ꯇꯥꯔꯥ ꯇꯔꯥꯃꯊꯣꯏ ꯁꯨꯒꯦꯗꯥꯏꯅꯦ
ꯍꯣꯏ ꯐꯝꯕꯒꯤ꯫
ꯋꯥꯕꯥ꯫ ꯊꯕꯛ ꯅꯠꯇꯕ ꯑꯗꯨꯒꯤ ꯇꯥꯏꯃꯤꯡ ꯁꯥꯡ ꯁꯥꯡꯕ ꯑꯣꯏꯔꯕꯅꯦ꯫
ꯑꯣ ꯑꯁ ꯋꯥꯕꯁꯤꯗꯤ ꯍꯥꯏꯔꯨꯅꯨ ꯐꯝꯕꯁꯦ꯫
ꯍꯨꯍꯤ ꯊꯨꯟꯗꯁꯨ ꯂꯣꯏ ꯅꯥꯏ ꯍꯥꯏꯁꯤꯔꯣ
ꯑꯁ ꯌꯥꯗ ꯔꯦꯅꯦ ꯀꯣꯂꯤꯡꯒꯥꯔꯦ
ꯅꯥꯄꯤ ꯅꯣꯏ ꯅꯪ ꯃꯥꯏꯗꯐꯥꯎ ꯍꯧꯒꯂꯦ ꯍꯥꯏꯔꯣ ꯍꯧꯋꯦ ꯍꯥꯏꯔꯣ꯫
ꯑꯁ ꯍꯦꯍꯦ ꯗꯤꯛꯁꯅꯔꯔꯤꯗꯐꯥꯎ ꯌꯥꯎꯗꯕꯥ ꯈꯔ ꯈꯔꯒꯥꯟ ꯉꯪꯊꯣꯛ ꯏꯀꯣ꯫
ꯑꯗ ꯀꯩꯅꯣ ꯅꯒꯤ ꯀꯩꯅꯩꯅ ꯇꯧ
ꯅꯪ ꯍꯥꯏꯒꯦ ꯇꯧꯕꯗꯣ ꯀꯥꯎꯔꯕ ꯑꯩ ꯍꯥꯏꯕꯤꯌꯨ꯭ꯔꯥ
ꯇꯔꯦ ꯇꯣꯄꯤ ꯆ ꯇꯔꯒꯦ ꯏꯟ ꯁꯥꯡ ꯀꯩꯁꯥꯡ ꯆꯒꯦ ꯉꯁꯤꯗꯤ꯫
ꯉꯁꯥꯏ ꯍꯥꯏꯕꯤꯗ꯭ꯔꯕ
ꯑꯣ ꯑꯣ ꯑ ꯑꯗꯨꯗꯣ ꯉꯔꯥꯡꯒꯤ ꯄꯨꯡ ꯉꯔꯥꯡ ꯇꯔꯥ ꯃꯈꯥꯏ ꯑꯣꯏꯔꯕ ꯉꯔꯥꯡ ꯐ꯭ꯔꯥꯟꯁ
ꯍꯣꯏ
ꯅꯣꯎꯋꯦ ꯑꯗꯣ ꯅꯧꯑꯦ ꯒꯣꯜ ꯀꯦꯌꯥ ꯀꯌꯥ ꯍꯥꯏꯅꯣ꯫
ꯑꯃꯒ ꯃꯔꯤꯒ ꯍꯥꯏꯕꯅꯦ꯫
ꯎꯝ꯫ ꯅꯧꯦ ꯀꯩꯅꯣ ꯆꯪꯗꯕ ꯃꯥꯅꯁꯨ ꯍꯜꯂꯟꯗꯣ꯫
ꯎ ꯆꯪꯗꯦ꯫ ꯆꯪꯗ꯭ꯔꯁꯨ ꯌꯥꯔꯦꯅꯀꯣ ꯃꯣꯏ ꯅꯣ ꯑꯥꯎꯠꯇ ꯑꯗꯨꯝ ꯆꯠꯂꯅꯦꯕ꯫
ꯑꯣ꯫ ꯍꯂꯟꯒꯤ ꯄ꯭ꯂꯦꯁꯨ ꯑꯗꯨꯝ ꯐꯖꯩꯀꯣ꯫
ꯑꯁ ꯁꯇꯔꯥꯏꯀꯥꯒꯤꯗꯤ
ꯒꯒꯤꯗꯤ ꯑꯗꯨꯗ ꯃꯥ ꯃꯥꯏ ꯃꯑꯣꯡꯗ ꯎꯝ ꯑꯣꯊꯣꯊꯇ ꯑꯗꯨꯝ ꯈꯖꯔꯗꯅ ꯆꯥꯡꯕꯅꯦꯕ ꯃꯥ ꯄꯗꯖꯅꯦꯗ
ꯅꯤ
ꯑꯗꯩꯩ ꯃꯥꯒꯤ ꯔꯤꯜꯁꯤꯡꯗꯣ ꯅꯠꯇꯅ ꯃꯥꯒꯤ ꯀꯩꯅꯣ ꯃꯥꯒꯤ ꯚꯤꯗꯤꯑꯣꯅ ꯌꯦꯡꯕ ꯅꯨꯡꯉꯥꯏꯔꯅꯦ
ꯍꯣꯏꯣꯏ ꯅꯨꯡꯉꯥꯏꯕꯅꯦ ꯑꯗꯨꯝ꯫
ꯔꯦ ꯕꯥꯏꯔꯦꯜ ꯀꯟꯅ ꯆꯇꯄꯅꯦ ꯃꯥ ꯈꯨꯆꯇꯨꯒ ꯂꯥꯁ
ꯍꯣꯏ ꯅꯦ
ꯌꯥ ꯌꯥꯦ ꯍꯨꯝ ꯎꯔꯤꯅꯦꯗ ꯗ꯭ꯔꯣꯕꯤꯁꯨ ꯌꯥꯎꯔꯦ ꯃꯀꯣꯛꯇꯨꯗ ꯀꯩꯅ ꯁꯥꯒꯨꯝꯕ ꯀꯩꯅꯣ ꯍꯥꯞꯄꯁꯨ ꯎꯑꯦ
ꯍꯣꯏ ꯍꯣꯏ ꯌꯥꯝ ꯃꯨꯔꯕꯅꯦ ꯚꯥꯏꯔꯦꯜ ꯌꯥꯝ ꯆꯂꯕꯅꯤ ꯃꯣꯏꯒꯤ ꯁꯦꯂꯦꯕ꯭ꯔꯦꯁꯟꯁꯤꯡꯗꯨ ꯃꯣꯏꯒꯤ ꯐ꯭ꯔꯦꯟꯁꯤꯡ ꯇꯧꯕꯗꯨ ꯕꯥꯏꯛꯀꯤꯡꯒꯤ ꯔꯣꯋꯤꯡ ꯇꯧꯕꯗꯨ
ꯑ ꯃꯣꯏꯒꯤ ꯔꯨ ꯔꯨ ꯀꯩꯅꯣ ꯇꯧꯕꯗꯣ ꯍꯤ ꯍꯤ ꯍꯣꯟꯕ ꯇꯥꯏꯞꯇ
ꯍꯤ ꯍꯣꯟꯕꯒꯤ ꯇꯥꯏꯞꯇ
ꯆꯠꯂꯦ ꯆꯂꯦ ꯂꯝꯕꯤꯗ ꯁꯀꯔ ꯊꯧꯔꯒꯅ ꯈꯨꯗꯛꯇ ꯃꯣꯏꯒꯤ ꯕꯥꯏꯛꯀꯤꯡ ꯇꯧꯕꯗ ꯌꯥꯎꯕꯅꯦ ꯄꯩꯁꯥ ꯊꯧꯕꯒ ꯀꯥꯡꯒꯨ
ꯏꯔꯥꯡ ꯉꯥꯛꯇꯅꯤ ꯃꯣꯏꯁꯤ
ꯑꯍꯥ ꯐꯖꯩ ꯐꯖꯩ ꯃ ꯃꯣꯟ ꯇꯣꯡꯉꯥꯜꯂꯦ ꯃꯣꯏꯒꯤ ꯇ ꯃꯑꯣꯡꯗꯣ
ꯃꯣꯏꯁꯦ ꯇꯥꯅꯕꯁꯨ ꯗꯨꯝ ꯃ ꯀꯟꯇ꯭ꯔꯤꯗꯒꯤ ꯄꯔꯀ ꯂꯥꯛꯑ ꯍꯥꯏꯅꯦ ꯃꯣꯏꯗꯤ
ꯁꯤ ꯀꯩꯅꯣꯗꯒꯤ ꯑꯇꯩ ꯀꯟꯇ꯭ꯔꯤ ꯑꯏꯗꯒꯤ ꯂꯧꯗꯦꯕ
ꯍꯣꯏ ꯃꯣꯏ ꯀꯟꯇ꯭ꯔꯤꯗꯤꯒꯤ ꯄꯨꯔꯒ ꯂꯥꯛꯑ ꯍꯥꯏꯦ ꯀꯩꯅꯣ ꯍꯥꯏꯔꯒ ꯃꯣꯏꯒꯤ ꯆꯥꯕꯗꯣ ꯃꯣꯏꯗ ꯂꯥꯛꯑꯒ ꯆꯦꯟꯖ ꯇꯧꯔꯗꯤ ꯍꯛꯆꯥꯡꯗ ꯀꯩꯅꯣ ꯇꯧꯅꯤꯅꯀꯣ ꯅꯨꯡꯉꯥꯏꯔꯣꯏꯗꯕꯒꯤ ꯑꯗꯨꯒꯤ ꯃꯣꯏꯅ ꯄꯨꯂꯞ ꯄꯨꯔ ꯂꯥꯛꯑꯦ ꯍꯥꯏꯌꯦ
ꯆꯤꯟꯖꯥꯛꯁꯦ ꯀꯥꯟꯇ꯭ꯔꯤ ꯀꯥꯟꯇ꯭ꯔꯤꯒꯤ ꯇꯣꯉꯥꯜꯂꯦꯌꯦꯀꯣ
ꯍꯣꯏ ꯃꯣꯏꯁꯦ ꯍꯟꯗꯛꯁꯦ ꯀꯣꯝꯂꯥꯒ ꯌꯥꯝ ꯄꯥꯟꯕ ꯃꯥꯜꯂꯦ ꯀꯣꯝꯂꯥꯁꯨ ꯄꯨꯔꯛꯑꯦꯅ ꯍꯥꯏꯅꯦ
ꯃꯣꯏ ꯀꯒꯣꯝꯂꯥꯗꯣ ꯍꯥꯎꯔꯝꯕꯅꯦ
ꯍꯣꯏ ꯁꯟꯁꯥ ꯁꯨ ꯀꯣꯝꯂꯥꯁꯨ ꯀꯔꯤ ꯂꯣꯏꯅ ꯃꯣꯏ ꯀꯟꯇ꯭ꯔꯤꯗꯒꯤ ꯄꯨꯔꯒ ꯂꯥꯛꯑ ꯌꯥꯏ
ꯂꯥꯑꯦ ꯑꯄꯥꯗꯤ ꯋꯥ ꯑ ꯄꯩꯁꯥ ꯄꯥꯏꯔꯗꯤ ꯋꯥꯔꯜ ꯀꯞ ꯀꯩꯀꯩꯅ ꯐꯤ ꯐꯗ ꯌꯦꯡꯕ ꯌꯥꯕ ꯆꯠꯠꯇꯇꯩ ꯌꯥꯕ
ꯐꯤꯐꯥ ꯐꯤꯐꯨ ꯐꯤꯁꯤ ꯐꯤꯂꯤ ꯂꯣꯏ ꯌꯦꯡꯒꯅꯤ
ꯎ ꯄꯩꯁꯥ ꯄꯥꯏꯗ ꯋꯥꯅꯦꯕ ꯑꯒꯨꯍꯥ ꯒꯨꯍꯥꯇꯤ ꯐꯥꯎ ꯆꯠꯄ ꯉꯝꯗ꯭ꯔꯀꯥꯟꯗ ꯑ ꯐ ꯐꯥꯕꯗꯤ
ꯄꯜꯂꯛꯀꯩꯅꯣꯗ ꯒꯨꯍꯥꯇꯤ ꯐꯥꯎ ꯑꯩꯈꯣꯏ ꯒꯨꯍꯥꯇꯤ ꯂꯥꯏꯔꯤ ꯏꯝꯐꯥꯜ ꯐꯥꯎ
ꯒꯨꯍꯥꯇꯤ ꯂꯥꯏꯔꯤ ꯏꯝꯐꯥꯜꯐꯥꯎ ꯆꯠꯄ ꯆꯇꯄ ꯉꯝꯗꯔꯦ ꯑ ꯌꯥꯝ ꯐꯥꯎ ꯂꯩ ꯑꯗꯨ ꯑꯩ ꯑꯩ ꯕꯖꯔ ꯅꯂꯥꯅ ꯂꯥꯛꯕ ꯕꯖꯔꯗ ꯆꯇꯅꯤꯉꯥꯏ ꯑꯣꯇꯣ ꯕꯧ
ꯅꯃꯗ ꯆꯠꯄꯗ ꯑꯗꯨꯝ ꯈꯣꯡꯅ ꯆꯠꯂꯁꯤꯅꯤ
ꯎꯝ ꯅꯣꯏ ꯅꯅꯥꯎ ꯅꯨꯄꯥ ꯉ ꯉꯁꯥꯏ ꯋꯥꯔꯤ ꯁꯥꯟꯅꯕꯗꯨꯗꯤ ꯌꯥꯝ ꯅꯨꯡꯉꯥꯏꯅꯦꯍꯦ ꯅꯦꯟꯃꯥꯔꯒꯤ ꯏꯁꯇꯥꯜꯒ ꯂꯣꯏ ꯇꯧꯔꯦ ꯍꯥꯏꯔꯤꯅꯦ ꯕꯣꯜ ꯁꯥꯟꯅꯕꯗ ꯅꯣꯏ ꯅꯥꯎꯄꯥꯗꯣ ꯃꯣꯏ ꯋꯥꯊꯤꯒꯤ ꯀꯣꯆꯤꯡ ꯍꯥꯡꯅꯤ ꯇꯧꯔꯤꯌꯦ ꯃꯥ
ꯍꯥꯡꯅꯤ ꯇꯧꯔꯤꯌꯦ ꯃꯥ
ꯅꯦꯃꯔꯒꯤ ꯏꯁꯇꯥꯥꯏꯜꯗꯨ ꯂꯣꯏ ꯇꯧꯔꯤ ꯍꯥꯏꯌꯦ ꯇꯨꯕꯒꯤ ꯏꯁꯇꯥꯥꯏꯜꯗꯨ ꯂꯣꯏꯅ ꯔꯣꯂꯤꯡ ꯇꯧꯕꯗꯨ ꯅꯦꯃꯥꯔ ꯇꯨꯔꯗꯤ ꯑꯗꯨꯝ ꯂꯣꯏ ꯇꯧꯔꯤ ꯍꯥꯏꯅꯤ ꯑꯗꯨꯁꯨ ꯈ꯭ꯋꯥꯏ ꯃꯥꯟꯕꯁꯤ ꯅꯦꯃꯥꯔꯒ ꯈ꯭ꯋꯥꯏꯗꯒꯤ ꯆꯥꯟꯅꯕꯁꯤ ꯁꯤꯗꯤ ꯍꯨꯃꯥꯡ ꯊꯣꯛꯄꯗꯣ ꯍꯨꯃꯥꯡꯗꯣ ꯑꯗꯨꯗꯤ ꯍꯣꯡꯗ꯭ꯔꯦ ꯍꯥꯏꯌꯦ ꯆꯞ ꯃꯥꯟꯅꯔꯦ ꯍꯥꯏꯌꯦ
ꯍꯦꯟꯗꯕꯒꯤ ꯍꯥ
ꯑꯣꯏꯕꯒꯤ ꯍꯨꯃꯥꯡ ꯈꯨꯊꯣꯛꯇꯣ ꯑꯗꯨ ꯑꯗꯨꯗꯤ ꯄꯨꯔꯥ ꯖꯤꯔꯣꯛꯁ ꯀꯣꯄꯤꯅꯤ ꯍꯥꯏ ꯔꯤꯅꯦ
ꯅꯦꯃꯥꯔꯗꯣ ꯇ꯭ꯋꯦꯟꯇꯤ ꯅꯥꯏꯟ
ꯃꯟꯗꯦꯗꯔꯣ
ꯗꯤ ꯄꯨꯡꯀꯌꯥꯅꯣ ꯑꯌꯨꯛ ꯇꯔꯣ
ꯍꯌꯦꯡ ꯃꯇꯝ ꯑꯗꯨ ꯑꯩ ꯌꯦꯡꯗꯦꯅꯦ ꯍꯣꯔꯦꯟ ꯌꯦꯡꯒꯦ
ꯑꯗꯣ ꯌꯦꯡꯕ ꯅꯨꯡꯉꯥꯏꯗꯧ ꯎꯝ ꯀꯔꯤꯕ ꯑꯦꯞꯁꯇꯣ ꯍꯌꯦꯡ ꯑꯌꯨꯛꯁꯨ ꯑꯗꯣ ꯑ ꯍꯌꯦꯡꯗꯩꯅꯦ ꯃꯊꯪ ꯃꯊꯪ ꯔꯣꯅꯥꯜꯗꯣꯒ ꯍꯥ ꯑꯗꯣ ꯌꯦꯡꯒꯗ꯭ꯔꯣ ꯅꯣꯏ ꯅꯅꯥꯎ ꯅꯨꯄꯥꯗꯣ ꯃꯦꯁꯤꯒꯤ ꯐꯦꯟ ꯑꯣꯏꯔ ꯃꯥꯜꯂꯦ ꯅꯦꯍꯦ ꯗꯦ ꯑꯩ ꯈꯪꯗꯦ ꯍꯌꯦꯡ ꯁꯟꯗꯦ ꯅꯠꯇ꯭ꯔꯣ ꯅꯪ
ꯃꯥꯅꯦ ꯃꯥꯅꯦ ꯑꯩꯈꯣꯏ ꯊꯕꯛꯁꯦ ꯁꯟꯗꯦꯗ ꯑꯣꯐ ꯂꯩ
ꯌꯨꯝ ꯆꯜꯂꯣꯏꯗ꯭ꯔꯣ ꯅꯠꯇꯦ ꯅꯪ ꯁꯟꯗꯦ ꯑꯣꯏꯔꯗꯤ ꯁꯟꯗꯦ ꯑꯣꯏꯔꯗꯤ ꯕꯣꯜ ꯌꯦꯡꯕ ꯌꯥꯒꯗ꯭ꯔꯕ ꯅꯪ ꯍꯌꯦꯡꯁꯦ
ꯑꯁ ꯊꯕꯛ ꯆꯠꯂꯗꯤ ꯆꯔ꯭ꯖ ꯆꯠꯇ꯭ꯔꯦ ꯆꯔ꯭ꯖ ꯊꯕꯛ ꯆꯠꯂꯗꯤ ꯐ꯭ꯔꯤꯅꯦ ꯑꯈꯣꯏꯗꯤ ꯊꯕꯛ ꯆꯠꯂꯗꯤ ꯐ꯭ꯔꯤ ꯂꯩꯌꯦ ꯌꯨꯝ ꯂꯩꯔꯗꯤ ꯊꯕꯛ ꯂꯩꯕ
ꯑꯗꯨꯒꯨꯝꯕ ꯊꯕꯛꯇ ꯑꯩꯁꯨ ꯄꯥꯝꯃꯤꯅꯦ
ꯅꯣꯏꯗꯤ ꯅꯣꯏꯗꯤ
ꯑ ꯂꯥꯛꯑꯁꯤꯔꯅ ꯈꯜꯂꯦ ꯂꯝꯕꯤꯅ ꯆꯠꯄ ꯅꯨꯡꯉꯥꯏꯇꯝꯅꯦ ꯂꯝꯕꯤꯗꯤ ꯆꯠꯄ ꯅꯨꯡꯉꯥꯏꯔꯝꯃꯅꯤꯅꯦ ꯅꯪ ꯆꯠꯄ ꯅꯨꯡꯉꯥꯏꯇꯕꯩ ꯑꯣꯏꯔꯝꯅꯤ ꯈꯪꯗꯦ ꯇꯟꯕꯩꯔꯥ ꯂꯥꯛꯀꯗꯅꯨꯗ ꯀꯥꯟꯅꯗꯦꯗ ꯃꯤ ꯂꯩꯔꯁꯨ ꯀꯩ ꯑ ꯅꯪ ꯑꯩꯅ ꯑꯩ ꯈꯪꯉꯦ ꯅꯪ ꯂꯧ ꯆꯠꯄꯗꯣ ꯇꯤꯡꯗ꯭ꯔꯦꯀꯣ ꯅꯣꯏꯗ ꯄꯝꯐꯦꯟ ꯍꯥꯏꯔ ꯑꯗꯨꯃꯥꯏꯅ ꯇꯧꯕ꯭ꯔꯥ ꯍꯣꯏ ꯑꯗꯨ ꯇꯔꯦ ꯅꯣꯏꯁꯤ ꯂꯣꯏꯒꯨꯝ ꯇꯧꯔꯤꯗ ꯈꯟꯗꯦ ꯑꯩꯈꯣꯏ ꯂꯧ ꯇꯧꯕ꯭ꯔꯥ ꯇꯧꯗꯕ꯭ꯔꯥ ꯥꯎꯦ ꯌꯨꯝꯗ ꯐꯥꯎꯧ ꯇꯅꯦ
ꯂꯒꯥꯕꯅꯦꯅ
ꯁꯤ ꯍꯥꯏꯔꯣ ꯅꯪ ꯑ ꯎꯆꯦꯛ ꯆꯥꯗꯅꯕ ꯅꯪ ꯆꯜꯂꯤꯅꯦꯕ ꯂꯧꯗꯦ ꯎꯝ ꯏꯄꯗ ꯌꯥ ꯁꯠꯇ꯭ꯔꯦꯅꯦ ꯅꯨꯡꯣꯡꯉꯥꯏꯔꯤꯅꯦ ꯅꯣꯏ ꯗ ꯈꯨ ꯆꯁꯦ ꯇꯥꯡꯉ ꯅꯪ ꯁꯔ ꯅꯣꯡꯔ
ꯎꯝ
ꯌꯥꯕ ꯉ ꯍꯥꯏ ꯑꯦ ꯃ ꯃ ꯋꯥꯏ ꯀ ꯀꯩꯅ ꯇꯧ ꯑꯩ ꯍꯌꯦꯡ ꯁꯟ ꯅꯅꯤ ꯍꯦ ꯌꯧ ꯈꯔꯒꯅ ꯍꯜꯂꯣ ꯆꯔꯥꯁꯀꯥꯅꯕ ꯇꯧ ꯄꯥꯁ ꯀꯥꯅꯤꯡꯉꯁꯨ ꯀꯥꯕ ꯐꯪꯗ꯭ꯔꯀꯥꯟꯗ
ꯄꯣꯏꯁꯤꯦ ꯍꯟꯗ
ꯀꯣꯏꯁꯤꯦ ꯆꯠꯇꯕꯨ ꯀꯏꯔꯦ ꯂꯍ ꯃꯇꯥ ꯃ ꯂꯩꯅ ꯑꯦꯚꯥꯟꯇꯦꯁ ꯂꯍ ꯃꯥꯔ
ꯂꯎ ꯆꯠꯇꯅꯤ
ꯎ ꯍꯌꯦ ꯑꯌꯨꯕꯨ ꯕꯣꯔ ꯂꯩꯕꯅꯦ ꯆꯥꯔꯁꯦ ꯃꯤ ꯂꯥꯛꯇꯧꯕ ꯃꯥꯟꯗꯦꯕ ꯅꯍꯥꯁꯤꯡ
ꯣꯂꯦ ꯇꯔꯁ ꯂꯥꯛꯇꯗ
ꯑꯣ ꯍꯣ ꯂꯩ ꯂꯥꯛꯇ꯭ꯔ ꯀꯥꯟꯗ ꯂꯩ
ꯑ ꯑꯁ ꯃꯣꯏ ꯀꯥꯡꯒꯨꯁꯤꯗꯤ ꯕꯣꯜ ꯂꯩꯇ꯭ꯔꯀꯥꯟꯗ ꯑꯁ ꯁꯥꯎꯒꯠꯄꯁꯤ ꯉꯝꯗꯅꯤ
ꯣꯠꯇ꯭ꯔ ꯀ ꯐꯗꯄꯅꯤꯒ ꯍꯥꯏꯔ ꯀꯅꯤ
ꯑꯗꯨꯒ ꯍꯟꯗꯛꯅ ꯕꯣꯜ ꯂꯩꯕꯅꯤꯅꯀꯣ ꯑꯁ ꯕꯣꯜ ꯌꯦꯡꯕꯒꯤ ꯆꯠꯄ ꯁꯪꯗ꯭ꯔꯦ ꯑꯃꯨꯛ ꯍꯥꯏꯔꯛꯀꯅꯤ
ꯑꯩꯒꯤ ꯑꯩ ꯊꯪꯅꯕ ꯃꯊꯛꯀꯤꯗꯣ ꯅꯨꯄꯥꯗ ꯃꯌꯥꯥ ꯂꯩꯇ꯭ꯔꯦ ꯍꯥꯏꯔ ꯀꯃꯥꯏꯅ ꯑꯦꯛꯁꯤꯗꯦꯟ ꯇꯧꯕ
ꯀ ꯅꯅꯅꯦ
ꯑꯣ
ꯈꯪꯗꯦꯍꯦ ꯑꯩꯗꯤ ꯈꯪꯗꯦ
ꯎꯝ ꯒꯥꯔꯤ ꯊꯧꯔꯒ ꯇꯦꯅ ꯌꯥ ꯑꯅꯤꯒꯤ ꯃꯃꯥ ꯍꯔꯦꯟ